ꯎꯝ ꯇꯥꯗꯦ
ꯇꯥꯗ꯭ꯔꯦꯗꯤ ꯇꯣꯛꯑꯣ
ꯎꯝ ꯇꯣꯛꯋꯦ
ꯍꯌꯦꯡꯗꯤ ꯀꯥꯏꯗ ꯆꯠꯀꯦꯔꯣ ꯅꯪ
ꯍꯌꯦꯡ ꯂꯧ
ꯂꯣꯏꯗ꯭ꯔꯤꯕꯣꯅꯦ ꯅꯣꯏꯒꯤꯗꯣ ꯀꯔꯝ ꯀꯥꯟꯗ ꯀꯅꯥ ꯅꯣꯏ ꯑꯥ ꯂꯧ ꯂꯤꯡꯉꯤꯔꯣ
ꯅꯠꯇꯦ ꯄꯟꯐꯦꯟ ꯍꯨꯟꯅꯕ
ꯑꯣ ꯑꯎ ꯊꯤꯡꯉꯤꯍꯦ ꯑꯗꯨꯗꯤ
ꯊꯦꯡꯉꯦ ꯑꯗꯨꯒꯤꯅꯦ ꯍꯌꯦꯡꯋꯥꯏ ꯂꯧ ꯐꯧ ꯂꯣꯛꯄ ꯃꯇꯝꯗ ꯌꯥꯔꯔꯣꯏ
ꯑꯩꯈꯣꯏꯗꯤ ꯆꯥꯎꯈ꯭ꯔꯦ ꯅꯣꯏꯒꯤꯅ ꯍꯧꯗ꯭ꯔꯤꯌꯦ ꯌꯥꯏ ꯌꯥꯏ
ꯌꯥꯏ ꯌꯥꯏ ꯀꯥꯏꯅ ꯌꯥꯝ ꯌꯥꯝ ꯑꯍꯟ ꯃꯥꯜꯂꯦꯀꯣ
ꯑꯗꯨ ꯅꯠꯇ꯭ꯔꯣ ꯑꯩꯈꯣꯏꯗꯤ ꯀꯩꯅꯣ ꯑꯃꯨ ꯆꯥꯔꯅꯤ
ꯌꯥꯝ ꯈꯪꯈ꯭ꯔꯦ ꯌꯥꯝ ꯈꯪꯈ꯭ꯔꯦ
ꯑꯗꯨ ꯅꯣꯒꯤꯗꯣ ꯊꯦꯡꯃꯜꯂꯦ ꯍꯥꯏꯕꯅꯤꯗ ꯏꯁꯤꯡ ꯂꯩꯇꯦ ꯍꯥꯏꯔꯁꯨ
ꯍꯣꯏ ꯅꯣꯡ ꯑꯃꯇ ꯆꯨꯗꯦ ꯑꯗꯨ ꯀꯃꯥꯏ ꯀꯔꯤ ꯎꯄꯥꯏ ꯂꯩ
ꯅꯪꯗꯤ ꯅꯣꯡ ꯆꯨꯗ꯭ꯔꯗꯤ ꯏꯁꯤꯡ ꯑꯃꯥꯁꯨ ꯂꯩꯇꯕ꯭ꯔꯣ
ꯍꯣꯏ ꯂꯧ ꯀꯨꯝꯕꯗꯁꯨ ꯏꯁꯤꯡ ꯑꯃꯇ ꯆꯦꯟꯗꯦ
ꯑꯣ ꯍꯧꯖꯤꯛꯀꯥꯟꯗꯤ ꯏꯁꯤꯡ ꯂꯩꯈ꯭ꯔꯦ
ꯎꯝ ꯍꯧꯖꯤꯛꯇꯤ ꯗꯃꯥ ꯂꯩꯔꯦ
ꯑꯣ ꯑꯗꯨꯗꯤ ꯊꯨꯅ ꯊꯨꯅ ꯇꯧꯕ ꯌꯥꯗ꯭ꯔꯣ
ꯏꯁ ꯊꯨꯅ ꯇꯧꯕ ꯍꯥꯏꯕꯨ ꯂꯧ ꯈꯣꯏꯕꯗꯣ ꯈꯨꯗꯛꯇ ꯈꯣꯏꯕ ꯂꯣꯏꯔꯒ ꯂꯝꯐꯦꯟ ꯍꯨꯝꯕꯗꯗꯤ ꯈꯨꯗꯛ ꯈꯨꯗꯛꯇ ꯇꯧꯔꯣꯏꯗꯕꯅꯦ ꯂꯩꯕꯥꯛꯇꯣ ꯈꯔ ꯄꯨꯝꯍꯟꯒꯗꯕꯅꯦꯕ
ꯌꯥꯏꯌꯦꯕ
ꯌꯥꯝ ꯈꯪꯉꯦꯀꯣ
ꯈꯪꯉꯦ ꯈꯪꯗ꯭ꯔꯗꯤ ꯑꯩꯈꯣꯏꯁꯨ ꯂꯧ ꯂꯩꯅ
ꯅꯪꯕꯨ ꯂꯧ ꯆꯠꯄ꯭ꯔꯣ
ꯆꯥꯏ ꯆꯥꯛ ꯆꯥꯟꯅꯕ ꯆꯠꯄ
ꯑꯦ ꯑꯩꯗꯤꯀꯣ ꯂꯧꯕꯨꯛꯇꯀꯣ ꯆꯥꯛ ꯑꯃꯇ ꯆꯥꯕ ꯌꯥꯗꯦ
ꯆꯥꯕ ꯅꯨꯡꯉꯥꯏ ꯑꯩꯒꯤꯗꯤ
ꯑꯩ ꯑꯉꯥꯡ ꯑꯣꯏꯕꯅꯤꯅ
ꯂꯧ ꯂꯤꯡꯕ ꯃꯇꯝꯗ ꯀꯩꯅꯣ ꯐꯤꯔꯣꯜꯁꯤꯡꯗꯣ ꯍꯣꯟꯗꯣꯔꯑꯒ ꯍꯣꯟꯗꯣꯔꯒ ꯍꯥꯏꯗꯤ ꯀꯩꯅꯣ ꯍꯣꯡꯂꯒꯀꯣ
ꯎꯝ
ꯐꯤꯅꯦꯛꯒꯨꯝꯕ ꯁꯦꯠꯄꯅꯦ ꯑꯃꯨꯛ ꯑꯗꯨꯒ ꯑꯗꯨꯗꯣ ꯑꯥ ꯅꯨꯡꯁꯥ ꯁꯥꯔꯗꯤ ꯑꯗꯨꯗꯣ ꯀꯪꯍꯟꯒꯅꯤ ꯑꯗꯨꯃꯥꯏꯅ ꯇꯧꯔꯗꯤ ꯃꯣꯠꯇꯦꯅ
ꯑ ꯌꯥꯝ ꯑꯗꯨ ꯑꯩꯗꯤꯀꯣ ꯑꯁ ꯀꯔꯤꯒꯤꯔꯥ ꯈꯪꯗꯦ ꯂꯧꯕꯨꯛꯇ ꯍꯥꯏꯔꯗꯤ
ꯅꯣꯏꯒꯤ ꯅꯣꯏꯒꯤ ꯂꯧꯕꯨꯛꯇ ꯀꯩꯅꯣ ꯀꯔꯤꯒꯤꯅꯣ ꯂꯩꯕꯤ ꯑꯣꯏꯔꯝꯒꯅꯤ
ꯀꯔꯤ
ꯈꯪꯗꯦ ꯃꯤꯅ ꯀꯤꯕ
ꯂꯩꯇꯦꯗ ꯑꯗꯨꯒꯨꯝꯕꯗꯤ
ꯂꯩꯌꯦ ꯍꯥꯏ
ꯎꯝ ꯍꯥ
ꯌꯥꯝꯃꯦ ꯍꯥꯏꯕ ꯅꯠꯇ꯭ꯔꯣ
ꯀꯥꯛꯐꯩꯔꯣ
ꯎꯝ
ꯌꯥꯝ ꯉꯔꯥꯡꯁꯨ ꯌꯥꯝ ꯆꯥꯏ ꯇꯜꯂꯦ ꯑꯗꯨꯒꯤ
ꯀꯤꯌꯦꯍꯦ
ꯏꯁ ꯑꯗꯨꯒ ꯅꯪ ꯂꯧ ꯆꯠꯂꯦ ꯀꯥꯏꯅ ꯑꯃꯇ ꯆꯠꯂꯝꯃꯣꯏ ꯅꯪꯗꯣ
ꯑꯩꯈꯣꯏꯒꯤ ꯂꯧꯔꯗꯤ ꯑꯃꯁꯨ ꯂꯩꯇꯦ ꯑꯗꯨꯒꯨꯝꯕꯗꯣ
ꯅꯆꯤꯟ ꯊꯤꯒꯅꯣ
ꯑꯁꯦꯡꯕ ꯍꯤꯗꯥꯛ ꯀꯥꯞꯄꯒꯤꯀꯣ ꯀꯩꯅꯣ ꯂꯧꯒꯤ ꯍꯤꯗꯥꯛ ꯀꯥꯞꯄꯗꯣ ꯑꯗꯨ ꯑꯗꯨꯒꯤ ꯑꯥ ꯑꯗꯨꯒꯨꯝꯕ ꯑꯃꯁꯨ ꯂꯩꯇꯦꯕ ꯅꯍꯥꯟ ꯑꯩ ꯀꯩꯅꯣ ꯍꯥꯏ ꯁ꯭ꯀꯨꯜ ꯀꯥꯔꯕ ꯃꯇꯝꯗꯀꯣ
ꯎꯝ ꯎꯝ
ꯑꯥ ꯑꯩꯈꯣꯏꯁꯦ ꯃꯐꯝ ꯑꯃꯗ ꯏꯁꯤꯡ ꯂꯧꯕ ꯑꯗꯨꯒ ꯑ ꯑꯗꯨꯗꯣ ꯏꯁꯤꯡ ꯇꯥꯗꯕ ꯑꯗꯨ ꯏꯁꯤꯡ ꯂꯩꯇꯕꯒꯤ ꯅꯨꯡꯗꯥꯡꯗꯅꯦ ꯌꯦꯡꯔ ꯑꯗꯨ ꯏꯁꯤꯡꯗꯣ ꯌꯦꯡꯕ ꯆꯠꯄ ꯑꯗꯨ ꯂꯥꯛꯑꯀꯥꯟꯗ ꯑꯩꯒꯤ ꯈꯨꯠꯇꯣꯀꯣ ꯃꯥꯗꯣ ꯆꯥꯔꯒ ꯂꯩꯔꯝꯕ ꯑꯩ ꯀꯤꯃꯟ ꯒꯤꯀꯣ ꯑꯩꯒꯤ ꯗꯗꯥꯕꯨ ꯀꯧꯔꯒ ꯑꯂ ꯊꯨꯞꯌꯦꯜꯂꯣ ꯊꯨꯞꯌꯦꯜꯂꯣ ꯂꯥꯎꯔ ꯗꯣ
ꯍ
ꯑꯩ ꯑꯁꯦꯡꯕ ꯌꯥꯝ ꯀꯤꯌꯦ ꯑꯗꯨꯗꯣ
ꯑꯗꯨꯒꯨꯝꯕ ꯀꯤꯔꯒ ꯂꯧ ꯆꯠꯂꯦ ꯀꯥꯏꯅ
ꯅꯠꯗꯦ ꯑꯩꯈꯣꯏꯒꯤ ꯂꯧ ꯑꯩꯈꯣꯏꯒꯤ ꯂꯧꯗꯗꯤ ꯑꯃꯥꯁꯨ ꯂꯩꯇꯦꯕ ꯍꯧꯖꯤꯛꯀꯥꯟ ꯑꯍ ꯂꯩꯕ ꯃꯇꯝꯗꯁꯨ ꯑꯩꯅ ꯀꯩꯅꯣ ꯇꯧꯗꯦꯕ ꯑꯩꯈꯣꯏ ꯏꯃꯥꯒꯨꯝꯕ ꯎꯝ ꯃꯣꯏꯕꯨ ꯂꯧꯊꯣꯛꯄꯤꯌꯣ ꯍꯥꯏꯕꯅꯦꯕꯥꯥ
ꯍꯨꯝ
ꯑꯩꯗꯤ ꯀꯤꯖꯤꯌꯦ ꯑꯁꯦꯡꯕ
ꯑꯗꯨꯁꯨ ꯑꯈꯣꯏꯔꯣꯝꯗꯤ ꯈꯔꯕꯨꯗꯤ ꯄꯤꯛꯑꯦ ꯅꯣꯏꯒꯤꯅ ꯈꯔ ꯆꯥꯎꯕ ꯍꯦꯜꯂꯦ ꯑꯗꯨꯁꯨ
ꯏꯁ ꯈꯪꯕ꯭ꯔꯣ ꯑꯩꯈꯣꯏꯒꯤꯗꯣ ꯈꯪꯁꯨ ꯈꯪꯗ꯭ꯔꯒ ꯍꯧꯖꯤꯛꯀꯥꯟꯗꯤ ꯑꯃꯥꯁꯨ ꯂꯩꯇꯦ
ꯈꯪꯉꯤꯗꯥ
ꯃꯥꯁꯨ ꯂꯩꯗꯦꯕ ꯍꯧꯖꯤꯛꯀꯥꯟꯗꯤ ꯅꯣꯏꯒꯤꯗꯨ ꯑꯅꯤ ꯑꯅꯤꯅꯦ ꯑꯩꯈꯣꯏꯒꯤꯗꯤ ꯑꯃꯈꯛꯇꯅꯤ ꯈꯪꯕ꯭ꯔꯥ ꯑꯗꯨ ꯌꯥꯝ ꯆꯥꯎꯕꯁꯨ ꯅꯠꯇꯦ
ꯎꯝ
ꯅꯠꯇ꯭ꯔꯒ ꯑꯁꯤ ꯑꯥ ꯀꯩ ꯑꯥ ꯑꯗꯨꯝ ꯆꯤꯡꯗꯒꯨꯝꯕ ꯑꯟ ꯗꯨꯝ ꯄꯥꯟꯕꯤ ꯑꯆꯧ ꯑꯆꯧꯕꯒꯨꯝꯕ ꯑꯗꯣ ꯆꯤꯡꯗ ꯍꯥꯏꯔꯦ ꯂꯧꯒꯨꯝꯕ ꯆꯠꯄꯗꯣ ꯆꯤꯡꯗ ꯂꯧ ꯂꯩꯕꯗꯣ ꯑꯗꯨꯒꯨꯝꯕꯗꯤ ꯂꯩꯔꯝꯃꯅꯤ ꯑꯗꯨꯒꯨꯝꯕꯗꯣ
ꯌꯥꯝꯕꯅꯦ ꯆꯤꯡꯗꯅ
ꯎꯝ ꯌꯥꯝꯗꯦ ꯑꯩꯈꯣꯏ ꯈꯨꯟꯗꯗꯤ ꯌꯥꯝꯗꯦꯀꯣ ꯑꯁꯦꯡꯕ ꯑꯁꯦꯡꯕꯅꯦ ꯂꯩꯇꯦ ꯑꯃꯥꯁꯨ ꯈꯪꯗ꯭ꯔꯗꯤ ꯍꯪꯉꯣ ꯃꯤ ꯑꯇꯣꯞꯄꯉꯣꯟꯗꯁꯨ
ꯍꯣꯔꯦꯟ ꯍꯪꯕ ꯇꯥꯔꯦ
ꯍꯪꯉꯣ
ꯑꯗꯨ ꯅꯪ ꯂꯧꯗꯤ ꯁꯨꯕ ꯍꯩꯕ꯭ꯔꯥꯕ
ꯀꯔꯤ ꯂꯧꯅꯣ ꯍꯥꯏꯕꯅꯤꯗ ꯀꯃꯥꯏꯟ ꯁꯨꯔꯣ ꯍꯥꯏꯕ
ꯂꯧ ꯄꯦꯡꯕ ꯂꯧ ꯂꯤꯡꯕ
ꯂꯩꯇꯦꯗ
ꯇꯨꯇꯣ ꯍꯩꯔꯝꯗꯧ ꯃꯥꯟꯗꯦꯕ
ꯑꯗꯨ ꯆꯥꯕ ꯆꯠꯄ ꯆꯥꯕ ꯈꯛꯇꯅꯤ ꯍꯥꯏꯕꯗꯨ ꯉꯁꯥꯏꯅ ꯍꯥꯏꯔꯗꯨꯗꯤ ꯑꯃꯨꯛ ꯍꯪꯉꯤ
ꯆꯥꯕꯕꯨꯗꯤ ꯌꯨꯝꯗ ꯑꯗꯨꯝ ꯆꯥꯕ ꯌꯥꯗ꯭ꯔꯣ
ꯂꯥꯎꯗꯣ ꯆꯥꯕ ꯅꯨꯡꯉꯥꯏꯔꯣꯀꯣ
ꯂꯧꯗꯅ ꯍꯥꯎꯕ ꯍꯦꯜꯂꯦꯕ
ꯎꯝ
ꯍꯨꯝ ꯍꯨꯝ ꯅꯣꯏ ꯅꯣꯏ ꯑꯉꯥꯡꯁꯤꯡꯒꯤꯗꯤ ꯍꯥꯎꯕ ꯍꯦꯟꯕꯅꯤꯍꯦ
ꯅꯣꯛꯅꯤꯡꯉꯦ
ꯑꯗꯨꯅꯦ
ꯍꯨꯝ
ꯆꯨꯝꯗ꯭ꯔꯣ
ꯆꯨꯝꯗꯦ ꯑꯩꯈꯣꯏ ꯏꯇꯥꯒ ꯃꯣꯏ ꯑꯃꯥꯒꯤ ꯅꯨꯄꯤ ꯂꯥꯛꯑꯦ ꯍꯥꯏꯗꯨꯗꯤ ꯅꯣꯏꯐꯨꯟꯗ ꯎꯗ꯭ꯔꯣ
ꯎꯝ
ꯎꯇꯦ
ꯎꯍꯨꯝ
ꯀꯩꯅꯣ ꯎꯗꯦ ꯍꯥꯏꯔ ꯎꯍꯨꯝ ꯇꯧꯋꯦ
ꯀꯩ ꯍꯥꯏꯕ ꯀꯩ ꯍꯥꯏꯕ
ꯎꯗꯕ꯭ꯔꯣ ꯍꯥꯏꯕ ꯃꯣꯏ ꯑꯅꯤꯕꯨ ꯂꯥꯛꯑꯦ ꯍꯥꯏꯌꯦ ꯃꯣꯏ ꯑꯅꯤꯗꯣ ꯉꯁꯤ ꯑꯃꯨꯛ ꯂꯥꯛꯀꯅꯤ ꯍꯥꯏ ꯍꯥꯏꯕꯅꯦ ꯗꯥꯗꯥꯒ ꯅꯨꯄꯤ
ꯑꯗꯨ ꯎꯍꯨꯝ ꯍꯥꯏꯔꯦꯗꯅ ꯎꯗꯦ ꯍꯥꯏꯕꯅꯤꯅꯦ ꯑꯗꯨꯗꯣ
ꯀ꯭ꯔꯤꯅꯣ ꯎꯗꯦ ꯍꯥꯏꯕꯨ ꯌꯥꯗ꯭ꯔꯣ ꯎꯍꯨꯝ ꯀ꯭ꯔꯤꯅꯣ
ꯎꯍꯨꯝ ꯁꯨꯃꯥꯏ ꯈꯨꯝꯕꯗꯨꯅ ꯇꯥꯕ ꯅꯨꯡꯉꯥꯏꯗ꯭ꯔꯣ
ꯅꯨꯡꯉꯥꯏꯇꯦ ꯒ꯭ꯌꯥꯟ ꯇꯥꯗꯦꯕ
ꯑꯦꯁ ꯅꯪꯁꯤꯗꯤ ꯒ꯭ꯌꯥꯟ ꯌꯥꯝ ꯊꯥꯒꯟꯗꯦꯕꯨ
ꯌꯨꯝ ꯆꯠꯅꯤꯡꯈ꯭ꯔꯦ
ꯑꯁ ꯌꯨꯝ ꯌꯥꯝ ꯅꯤꯡꯕ꯭ꯔꯣ ꯅꯪꯁꯦ ꯅꯪꯁꯦ ꯌꯨꯝ ꯄꯥꯟꯕ ꯌꯥꯔꯣꯏꯕꯨ
ꯌꯨꯝꯄꯥꯟꯕ ꯌꯥꯔꯣꯏ ꯑꯩ
ꯌꯨꯝ ꯑꯗꯨꯝ ꯅꯤꯡꯁꯤꯡꯉꯒ ꯂꯩꯌꯦ
ꯑꯗꯨ
ꯎꯝ
ꯅꯥꯇꯩꯃꯥꯗ ꯅꯪ ꯑꯗꯨꯝ ꯀꯣꯜ ꯑꯗꯨꯝ ꯇꯧꯕ꯭ꯔꯥ
ꯎꯝ
ꯇꯧꯗꯦ
ꯎꯝ
ꯃꯥꯗꯤ ꯇꯧꯔꯛꯄ꯭ꯔꯥ
ꯎꯝ
ꯅꯣꯏꯕꯅꯤꯗ ꯀꯅꯥꯅ ꯍꯥꯟꯒꯦ
ꯑꯩꯅ
ꯅꯪꯅ
ꯎꯝ
ꯑꯗꯨ ꯏꯇꯩꯃ ꯏꯇꯩꯃ ꯁꯨꯃꯥꯏꯅꯗꯤ ꯅꯪ ꯀꯧꯕ꯭ꯔꯥ ꯎꯝ
ꯀꯩꯅꯣ ꯀꯧꯕ ꯌꯥꯗ꯭ꯔꯣꯕꯣ ꯑꯩꯁꯨ ꯑꯩꯒꯤ ꯗꯗꯥꯒꯤ ꯅꯨꯄꯤꯅꯤꯅ
ꯑꯗꯨ ꯑꯣꯏꯔꯁꯨ ꯅꯉꯣꯟꯗꯒꯤ ꯑꯉꯥꯡ ꯑꯣꯏꯕꯒꯤ
ꯑꯉꯥꯡ ꯑꯣꯏꯗꯤ ꯀꯧꯕ ꯌꯥꯗꯦ ꯍꯥꯏꯕ꯭ꯔꯥ
ꯅꯠꯇꯦꯗ ꯀꯧꯕ ꯀꯥꯟꯗ ꯈꯔ ꯀꯩ ꯍꯥꯏꯁꯤꯔꯥ ꯀꯧꯕ ꯅꯨꯡꯉꯥꯏꯇꯅ ꯑꯩꯈꯣꯏꯗꯒꯤ ꯑꯉꯥꯡ ꯑꯣꯏꯕ ꯃꯤꯗꯨꯕꯨ ꯏꯇꯩꯃꯥ ꯀꯧꯕꯗꯨ
ꯀꯧꯒꯅꯤ ꯑꯣꯍꯣꯏ ꯑꯩꯒꯤ ꯅꯪꯒꯤ ꯅꯨꯄꯤ ꯑꯣꯏꯔꯀ ꯀꯧꯗ꯭ꯔꯗꯤ ꯌꯥꯔꯣꯏꯗ ꯑꯩꯕꯨ ꯁꯥꯎꯔꯛꯀꯅꯤ ꯌꯥꯔꯣꯏꯌꯦ ꯑꯩꯈꯣꯏ ꯏꯃꯥ ꯏꯄꯥ ꯀꯣ
ꯎꯝ
ꯀꯧꯗꯗꯤ ꯌꯥꯔꯣꯏꯌꯦ
ꯎꯝ ꯑꯗꯨꯗꯤ
ꯑꯗꯨꯕꯨ ꯀꯣ
ꯎꯝ
ꯑꯪ ꯀꯔꯤ ꯍꯥꯏꯁꯤꯔꯣ ꯃꯣꯏꯅꯗꯤ ꯆꯍꯤꯗꯣ ꯑꯉꯥꯡ ꯑꯣꯏꯕ ꯑꯗꯨꯒꯀꯣ ꯑꯩꯅ ꯑꯉꯥꯡ ꯑꯣꯏꯕ
ꯀꯩ ꯍꯥꯏ ꯌꯥꯝ ꯀꯩꯅꯣ ꯑꯁ ꯅꯨꯄꯤ ꯁꯥꯕ ꯉꯝꯗꯤꯌꯦ ꯑꯩꯗꯤ
ꯅꯪ ꯀꯩꯅꯣ ꯇꯧꯕ ꯍꯩꯕ꯭ꯔꯥ ꯐꯤ ꯁꯥꯕ ꯍꯩꯕ꯭ꯔꯥ
ꯏꯆꯦꯈꯣꯏꯅ ꯁꯦꯝꯕꯤꯔꯗꯤ ꯁꯥꯕ ꯍꯩꯌꯦ
ꯏꯁ ꯅꯪꯁꯦ ꯑꯗꯨꯝ ꯐꯖꯅ ꯌꯣꯛꯄ ꯃꯥꯜꯂꯦꯀꯣ ꯃꯃꯥ ꯕꯕꯥꯅ
ꯀꯔꯤ ꯀꯔꯤ ꯐꯖꯅ
ꯍꯥꯏꯕꯗꯤ ꯍꯥ
ꯑꯉꯛꯄꯒꯤ ꯋꯥ ꯍꯥꯏꯔꯛꯀꯅꯣꯕ
ꯑꯩꯗꯤ ꯅꯪꯗꯣ ꯈꯔ ꯅꯥꯎ ꯆꯥꯎꯋꯦꯕ
ꯑꯗꯨ ꯅꯪ ꯈꯪꯗ꯭ꯔꯣ
ꯑꯗꯨ ꯈꯪꯗꯨꯅ ꯅꯪꯕꯨꯗꯤ ꯑꯉꯥꯡ ꯑꯉꯥꯡ ꯃꯆꯥꯗꯧꯅ ꯑꯗꯨꯝ ꯃꯃꯥ ꯕꯕꯥꯅ ꯂꯣꯏꯟ ꯇꯧꯕ ꯃꯥꯜꯂꯦꯕꯀꯣ
ꯇꯧꯋꯤꯅ
ꯅꯨꯡꯉꯥꯏꯌꯦꯅꯦ ꯑꯗꯨꯗꯤ
ꯇꯧꯗ꯭ꯔꯗꯤ ꯅꯨꯄꯤ ꯑꯃꯈꯛꯇ ꯄꯣꯛꯄꯕꯨ
ꯏꯁ ꯑꯩꯈꯣꯏꯁꯨ ꯅꯨꯄꯤ ꯅꯨꯄꯤ ꯃꯆꯥ ꯑꯃꯈꯛꯇꯅꯦ ꯑꯗꯨ ꯑꯣꯏꯔꯁꯨ ꯑꯩꯈꯣꯏ ꯃꯃꯥ ꯕꯕꯥꯗꯤ ꯑꯗꯨꯒꯨꯝꯕ ꯇꯧꯗꯦꯗ ꯅꯨꯄꯤ ꯃꯊꯟꯇꯅꯦ ꯅꯨꯡꯉꯥꯏꯍꯜꯂꯣ ꯀꯥꯏꯅ ꯇꯧꯕꯗꯣ
ꯑꯗꯨꯕꯨꯗꯤ ꯇꯧꯗꯦ ꯀꯗꯥꯏꯗꯒꯤ ꯐꯤ ꯁꯥꯕꯅꯦ ꯑꯩ ꯐꯤ ꯁꯥꯏ ꯍꯥꯏꯗꯨꯗꯤ ꯑꯗꯨ ꯑꯩꯅ ꯇꯧꯕ ꯍꯩꯇꯕꯁꯦ ꯎꯝ ꯀꯔꯤ ꯀꯔꯤꯅꯣꯅꯦꯕ ꯑꯗꯨ ꯃꯣꯏꯅ ꯇꯧꯕꯤꯌꯦ ꯃꯣꯏꯅ ꯇꯧꯕꯤꯌꯦ ꯁꯥꯎꯋꯣ ꯍꯥꯏꯕꯅꯤꯕꯣ ꯗꯨ ꯐꯤ ꯁꯥꯕ ꯃꯇꯝꯗꯁꯨ ꯑꯩꯁꯨ ꯌꯥꯎꯕꯅꯦꯕꯀꯣ
ꯎꯝ
ꯃꯤ ꯑꯅꯤ ꯁꯥꯕꯅꯦꯕ ꯑꯩꯗꯣ ꯑꯩꯁꯨ ꯌꯥꯎꯔꯒ ꯑꯗꯨꯝ ꯁꯥꯕꯅꯦꯕ
ꯌꯥꯏ ꯌꯥꯏ
ꯑꯁ ꯐꯤ ꯁꯥꯕꯗꯣ ꯋꯥꯏꯍꯦ ꯑꯩꯗꯤ
ꯐꯤ ꯁꯥꯕ ꯇꯧꯒꯅꯨ ꯍꯣꯏ ꯍꯛꯆꯥꯡ ꯌꯥꯝ ꯁꯣꯛꯄꯅꯦ
ꯑꯗꯣ ꯑꯩ ꯁꯥꯔꯁꯨꯀꯣ ꯑꯩ ꯈꯛꯇꯅꯦꯕ ꯅꯍꯥꯟꯒꯤ ꯎꯝ ꯂꯣꯇ꯭ꯔꯤ ꯑꯃ ꯌꯥꯎꯕ ꯑꯗꯨ ꯑꯩꯗꯣ ꯎꯝ ꯑ ꯈꯨꯟꯗ ꯂꯩꯕ ꯑꯁꯤꯗ ꯂꯩꯕ ꯌꯥꯗꯕꯒꯤ ꯑꯗꯨ ꯑꯗꯨ ꯃꯇꯝꯗꯗꯤ ꯁꯥꯏꯌꯦ ꯃꯤꯒꯤꯁꯨ ꯀꯣ
ꯁꯕꯥꯁ
ꯃꯤ ꯁꯥꯔꯒ ꯌꯣꯜꯂꯒ ꯑꯗꯨ ꯌꯣꯟ ꯎꯝ ꯌꯣꯟ ꯑꯗꯨꯒꯤ ꯄꯩꯁꯥꯗꯣ ꯃꯔꯨ ꯑꯃꯨꯛꯀ ꯌꯥꯎꯋꯦ ꯑꯩꯁꯦ ꯏꯆꯦꯒ ꯑ ꯑꯩꯈꯣꯏ ꯆꯦꯆꯦꯈꯣꯏꯒꯤ ꯌꯨꯝ ꯊꯪꯅꯕ ꯌꯨꯝ ꯅꯨꯄꯤ ꯑꯃ ꯀꯣ
ꯎꯝ
ꯃꯧꯎꯅꯦ
ꯑꯁ ꯅꯪꯁꯦ ꯌꯥꯝ ꯍꯣꯠꯅꯕ ꯀꯟꯕ ꯃꯥꯜꯂꯦꯗ
ꯑꯗꯨ ꯑꯩꯈꯣꯏ ꯑꯍꯨꯝ ꯃꯔꯨꯞ ꯇꯧꯋꯦ ꯑꯗꯨꯅꯤ
ꯌꯥꯏꯅꯦ ꯌꯥꯏꯅꯦ ꯑꯗꯨꯗꯤ